ꯇꯕꯔꯣ ꯑꯥ ꯑꯥꯡ ꯇꯥꯏꯌꯦ
ꯀꯩꯒꯤꯅꯣ
ꯅꯥꯀꯣꯡ ꯄꯥꯟꯕꯒꯤ
ꯀꯌꯥꯝ ꯆꯥꯎꯒꯦ
ꯄꯤꯛꯏꯗꯥ
ꯈꯦꯔ ꯆ ꯍꯜꯂꯣꯗꯅ
ꯇꯧꯍꯟꯕ ꯍꯩꯇꯦ ꯑꯥꯏ ꯃ꯭ꯖꯤꯛ ꯑꯥꯏꯦ ꯀꯩ ꯍꯥꯏꯅꯣ
ꯑꯃꯨꯛꯁꯨ ꯄꯤꯛꯁꯤꯟꯕ ꯑꯃꯨꯛꯁꯨ ꯆꯥꯎꯍꯟꯕ ꯇꯧꯗꯧꯅꯦ
ꯑꯗꯣ ꯍꯩꯇꯦ ꯍꯥꯌꯕꯥ ꯑꯩ
ꯀꯩꯒꯤ
ꯃꯦꯖꯤꯛ ꯁꯤꯦꯟꯟꯅꯗ ꯄꯋꯥꯔ ꯄꯥꯏꯗ
ꯅꯇ꯭ꯔꯡꯗꯤ ꯌꯥꯝ ꯍꯩꯅꯗꯥꯏꯅꯦ
ꯍꯥꯏꯇꯕꯥꯏ
ꯀꯩꯒꯤ
ꯀꯥꯎꯈꯤꯕꯒꯤ ꯉꯁꯤꯒꯤ ꯄꯨꯡ ꯑꯅꯤ ꯃꯈꯥ ꯍꯥꯏꯇꯥꯔꯦꯅꯦ ꯅꯣꯡꯉꯥꯜꯂꯛꯄꯒꯤ ꯑꯗꯨꯋꯥꯏꯗꯣ ꯀꯣꯢꯗꯤ ꯄꯨꯟꯕꯝꯁꯨ ꯌꯥꯎꯗꯦꯀꯣ ꯎꯃ ꯑꯗꯨꯗꯣꯏ ꯎꯔꯒꯋꯥ ꯍꯥꯄ ꯀꯩꯩꯅꯣ ꯂꯝꯪꯃꯒꯦ ꯄꯣ ꯀꯥꯏ ꯨꯋꯥ ꯎꯔ ꯑꯥ ꯎꯔꯨꯒꯦ ꯑꯥ ꯑꯗꯨꯃꯥꯏꯅ ꯍꯥꯏꯅꯕꯗꯣ ꯑꯗꯨꯗꯣ ꯑꯗꯨꯒꯤ ꯂꯝꯗꯨꯒ ꯐꯔꯥꯁꯀꯥ ꯑꯃꯨꯛ ꯇꯧꯅꯩꯌꯦ ꯀꯩꯍꯥꯏꯔꯛꯇꯧ ꯃꯥꯜꯂꯦ ꯔꯤꯖꯜ ꯐ꯭ꯔꯥꯟꯁ ꯇꯣ ꯄꯣꯒꯔꯦ ꯐꯔꯥꯟꯁꯄꯣꯒꯔꯦ
ꯍꯣꯏꯅꯦ ꯐ꯭ꯔꯥꯟꯁꯄꯨꯗꯨꯗ ꯋꯤꯅꯤꯡꯁꯇꯔꯤꯗꯤ ꯀꯩꯅꯣ ꯖꯦꯔꯣꯒ ꯋꯥꯟꯒ ꯂꯩꯌꯦꯕꯀꯣ ꯐ꯭ꯔꯥꯟꯁꯇ ꯋꯥꯟꯅꯦꯕꯀꯣ
ꯑꯥ
ꯕꯤ ꯃꯤꯠ ꯍꯥꯏꯗꯤ ꯌꯥꯝ ꯂꯤꯡꯉꯩ ꯇꯥꯞꯇꯣꯏꯑꯕ ꯑꯗꯨꯒꯤ ꯎꯔꯨ ꯀꯨꯏꯦꯗꯣ
ꯅꯤ ꯑꯥ
ꯑꯗꯨꯗ ꯑꯗꯨꯃꯥꯏꯅ ꯌꯥꯝ ꯂꯤꯡꯕꯩ ꯇꯥꯏꯞ ꯇꯧꯋꯏ ꯑꯗꯨꯗꯨꯒꯤ ꯑꯇꯩ ꯑꯇꯩꯗꯗꯤ ꯑꯥ ꯐꯥꯏꯚꯀ ꯆꯟꯕꯗꯣ ꯊ꯭ꯔꯤꯒ ꯆꯟꯕ ꯊ꯭ꯔꯤꯒ ꯑꯌꯥꯝꯕ ꯆꯜꯂꯦꯕ ꯃꯣꯏꯅ ꯑꯗꯨꯝ
ꯎꯝ ꯈꯣꯏ ꯃꯣꯏ ꯃꯅꯥꯎꯗꯨꯒꯤ ꯃꯣꯏꯒꯤ ꯔꯣꯡꯋꯦꯗꯨꯗꯤ ꯐꯒ ꯋꯥꯖꯅꯤ ꯑꯗꯣ ꯎꯄꯥꯏ ꯂꯩꯇꯦ ꯍꯟꯗꯛꯀꯤꯁꯤ ꯌꯥꯝꯕꯩꯔꯅ ꯗꯤꯐꯦꯟꯁ ꯇꯧꯕꯩꯗ ꯀꯩꯅꯣ ꯈꯪꯗꯦ ꯑꯗꯨꯃꯥꯏꯅ ꯇꯧꯋꯤ ꯑꯗꯨ ꯍꯧꯖꯤꯛꯁꯤꯡ ꯎꯕꯥ ꯐꯥꯎꯕꯤꯔꯤꯗꯨꯝ ꯂꯩꯗꯤ ꯂꯩꯔꯗꯣꯏ ꯄꯣꯠꯅꯤꯗ ꯑꯗꯒꯤ ꯉꯁꯤꯅ ꯅꯣꯏꯒꯤ ꯄꯣꯀꯔꯗꯨꯅꯤ ꯑꯗꯒꯤ ꯍꯧꯖꯤꯛꯀꯤ ꯅꯣꯏ ꯃꯅꯥꯎꯕꯒꯤ ꯐꯦꯟꯗꯣ ꯅꯣꯏꯔꯨꯋꯦꯗꯣ ꯎꯝ ꯑꯗꯨꯗꯣ ꯑꯗꯨꯗꯣ ꯑꯩꯅ ꯍꯥꯏꯐꯦꯠ ꯍꯪꯉꯦ ꯃꯥꯅ
ꯑꯕꯗꯤ ꯑꯗꯨꯝ ꯕ꯭ꯔꯥꯖꯤꯜꯅ ꯀꯥꯈꯤꯗꯧ ꯃꯥꯜꯂꯦ ꯍꯥꯏꯔꯤ
ꯕ꯭ꯔꯖꯤꯜꯅ
ꯎꯝ ꯄꯣꯀꯔꯗꯣ ꯕ꯭ꯔꯖꯤꯜ ꯍꯣꯏ ꯀꯥꯡꯕꯨꯅꯦꯕꯀꯣ ꯑꯗꯨꯗꯣ ꯑꯗꯨꯝ ꯂꯤꯡꯕꯅꯦ ꯈꯣꯠꯄꯅꯦꯅ ꯑꯜꯂꯨꯅꯁꯨ ꯑꯗꯨꯃꯥꯏꯅ ꯍꯥꯏꯌꯦ ꯌꯥꯝ ꯁꯥꯊꯤ꯭ꯔꯥ ꯈꯪꯗꯦ ꯃꯣꯏ
ꯥꯈꯡꯗꯦꯗꯥ ꯖꯄꯥꯟꯗ ꯍꯟꯅꯅꯥ ꯌꯥꯎꯕꯅꯦꯕꯥ ꯍꯣꯏ ꯍꯣꯏ ꯎꯃ ꯃꯣꯏꯅ ꯅꯞꯀꯦ ꯈꯤꯇꯪ ꯇꯧꯔꯝꯃꯃꯦ ꯃꯣꯏ ꯃꯗꯨꯗꯣ ꯀꯥꯏꯕꯥ ꯂꯣꯏꯗꯔ꯭ꯤꯉꯩꯗ ꯃꯣꯏ ꯭ꯆꯔꯖꯤꯜ ꯕ꯭ꯔꯥꯖꯤꯜꯗꯣ ꯑꯩ ꯑꯩꯒ ꯀꯥꯎꯊꯠꯅꯁꯦ ꯍꯥꯏꯇꯥꯔꯅꯦ
ꯎꯝ ꯎꯝ
ꯑꯗꯣ ꯀꯅꯥꯅ ꯍꯥꯏꯔꯛꯄꯅꯣ ꯀꯥꯎꯈ꯭ꯔꯦ ꯑꯩ
ꯑꯦꯅ ꯍꯔ
ꯌꯥꯗꯦ ꯍꯥꯏꯗꯥꯏꯅꯦ
ꯀꯩꯅꯣꯕ ꯑꯁꯨꯝꯅꯗꯤ ꯌꯥꯏꯌꯦ
ꯐ ꯀꯩꯅ ꯐ ꯍꯣꯔꯦꯟꯅꯗꯤ ꯐꯩ ꯎꯝ ꯑꯗꯨꯗꯣ ꯀꯔꯤꯒꯤꯅꯣ
ꯑꯥꯏ ꯗꯣꯟ ꯅꯣ
ꯀꯩꯗꯣꯏꯅꯣ ꯑꯗꯨ ꯂꯩꯔꯗꯤ ꯌꯥꯔꯦ ꯇꯣ ꯑꯗꯣ ꯇꯣꯑꯦ
ꯑꯗꯣ ꯋꯥꯔꯤ
ꯑꯗꯣ ꯋꯥꯔꯤ ꯀꯃꯥꯏꯅ ꯇꯧꯅꯦ
ꯄꯥꯏꯗꯔꯃꯦꯟꯒꯤꯗꯣ ꯑꯩꯗꯤ ꯒꯌꯥꯟ ꯑ ꯍꯥꯏꯔꯣ
ꯅꯪꯅ ꯁꯥꯟꯅꯔꯝꯕꯗꯨꯗꯩ ꯍꯥꯏꯐꯦꯠꯇꯪ ꯁꯥꯟꯅꯔꯛꯄꯒꯤ ꯃꯈꯥꯅꯦ ꯑꯗꯨꯗꯣ
ꯑꯗꯣ ꯃꯃꯥꯡꯗꫭ ꯀꯃꯥꯏꯅ ꯇꯧꯒꯦꯕ ꯍꯥꯏꯗꯤ ꯃꯣꯏ ꯃꯌꯨꯝꯗ ꯆꯠꯂꯦꯗꯅ ꯂꯦꯞ ꯀꯩꯀꯥꯗꯨ ꯀꯦꯃꯦꯔꯥ ꯁꯤꯁꯤ ꯇꯤ ꯚꯤꯗꯨꯗ ꯎꯔꯦꯗꯅ
ꯑ ꯐꯨꯅꯔꯦ ꯐꯨꯅꯔꯦ ꯊꯣꯔꯛꯑꯦ ꯑꯗꯨꯗꯒꯤ ꯑꯗꯨꯗ ꯂꯩꯔꯝꯕ ꯍꯟꯇꯔꯖꯤꯡ ꯄꯨꯂꯞ ꯐꯨꯅ ꯂꯣꯏꯔꯀꯥꯟꯗ ꯑꯥ ꯇꯨꯔꯦꯟ ꯃꯥ ꯃꯄꯥꯟꯗ ꯂꯩꯌꯦ ꯑꯗꯣ ꯃꯣꯏꯒꯤꯗꯨꯒꯤ ꯔꯦꯗꯤꯑꯣꯗ ꯂꯥꯎꯊꯣꯔꯛꯄꯗꯨ ꯇꯥꯔꯦ ꯑꯗꯨꯒꯤ ꯕ꯭ꯂꯦꯛ ꯏꯁꯄꯥꯏꯗꯔꯃꯦꯟꯗꯨꯅ ꯑꯗꯨꯒ ꯃꯥꯜꯁꯇ ꯍꯥꯏꯒꯔꯦ ꯃꯥꯅ ꯃꯥꯏꯜꯁ ꯑꯃꯨꯛꯀ ꯄꯥꯏꯔꯛꯑꯦ ꯑꯗꯨꯗꯒꯤ ꯇꯥꯟꯅ ꯈꯣꯠꯅ ꯇꯧꯔꯦ ꯑꯗꯨꯗꯒꯤ ꯑꯗꯨꯝ ꯐꯨꯅꯕꯤ ꯈꯣꯠꯄꯤ ꯈꯔ ꯇꯧꯔ ꯕ꯭ꯂꯦꯛ ꯑꯗꯨꯝ ꯇꯥꯟꯅꯒꯤꯕ ꯑꯗꯨꯅꯤꯗ ꯑꯗꯨꯗꯒꯤ ꯁꯨꯝ ꯁꯨꯝ ꯇꯥꯟꯅꯕꯤꯗꯣ ꯇꯧꯕ ꯄꯥꯏꯔꯛꯑꯦꯗꯅ ꯎꯃ ꯑꯗꯩ ꯄꯤꯇꯔꯗꯨꯁꯨ ꯂꯥꯛꯄꯩ ꯇꯥ ꯇꯥ ꯇꯧꫪꯦꯗꯅ ꯎꯝ
ꯑꯗꯣ ꯄꯤꯇꯔꯗꯣ ꯂꯥꯛꯑꯦ ꯑꯗꯒꯤ ꯃꯣꯏꯕꯥꯅꯤꯅ
ꯃꫭꯏꯕꯥꯏꯅꯤꯅꯥ ꯇꯥꯅꯃꯤꯅꫪꯝꯃꯦꯗꯅꯥ ꯎꯃ ꯑꯗꯨꯏꯗꯩꯗꯤ ꯃꯥꯁꯇꯨꯒ ꯃꯥꯁꯇꯣ ꯑꯗꯨꯝ ꯂꯩꯍꯧꯔꯦ ꯇꯥꯟꯅꯃꯤꯟꯅꯕꯗꯨꯗꯩꯒꯤ
ꯀꯩ ꯍꯥꯏꯅꯔꯒ ꯂꯩꯍꯧꯔꯤꯅꯣꯕ
ꯍꯥꯏꯗꯤ ꯏꯊꯟꯇ ꯆꯠꯀꯦ ꯅꯪ ꯂꯩꯍꯧꯔ ꯈꯣꯠꯂꫭ ꯍꯥꯏꫪꯒ
ꯑ ꯑꯗꯨꯅꯦ ꯑꯩꯁꯨꯗꯗꯥꯏꯗ ꯕ꯭ꯂꯔ ꯆꯠꯍꯧꯔꯝꯅꯦꯕꯀꯣ
ꯎꯝ
ꯑꯗꯒꯤ ꯃꯣꯏꯒꯤ ꯑꯃ
ꯑꯥ ꯑꯥ
ꯗꯨꯅ ꯀꯃꯥꯏ ꯀꯃꯥꯏ ꯀꯩ ꯍꯥꯏ
ꯈꯪꯗꯦ ꯑꯗꯨꯗ ꯃꫭꯏ
ꯃꯤꯇꯤꯌꯔꯗꯨꯗꯩ ꯀꯥꯏꯔ ꯇꯥꯔꯛꯄ ꯑꯗꯨꯏꯗꯨꯁꯨ ꯌꯥꯎꯔꯛꯑꯦꯕ
ꯑꯣ ꯑꯗꯨ
ꯀꯩꯅꫭꯗꯤ ꯈꯪꯗꯦ ꯅ ꯍꯥꯏꯕ ꯑꯥꯥ
ꯎꯝ
ꯑꯗꯨꯒꯤ ꯅꯨꯡꯗꯨꯖꯨ ꯀꯥꯏꯔ ꯇꯥꯔꯦ ꯍꯥꯏꯕ ꯑꯗꯨꯃꯥꯏꯅ ꯇꯧꯕꯗꯨꯗ ꯑꯗꯨꯝ ꯃꯐꯝ ꯅꯠꯇ ꯌꯦꯡꯉꯗꯅ ꯑꯗꯨꯝꯉꯏ ꯑꯗꯨ ꯀꯩ ꯍꯥꯏꯅꫭ ꯑꯃꯇꯥ ꯇꯥꯗꯦ
ꯃꯈꯨꯠ ꯀꯛꯈꯤꯗꯅ ꯑꯗꯨ ꯅꯣꯡꯃꯩ ꯀꯥꯞꯄ
ꯎꯝ
ꯑꯗꯨ ꯑꯗꯨꯝꯅꯐꯜꯂꯒ ꯀꯩꯗꯧꯔꯛ ꯀꯦꯁꯨ ꯌꯦꯡꯍꯟꯕ ꯌꯥꯏꯄꫭꯠꯅꯤ
ꯑꯗꯨꯗꯨ ꯅꯞꯐꯜꯂ ꯍꯥꯇꫭꯛꯈꯔꯗꯤ
ꯑꯇꯣꯞꯄꯩ ꯑꯃ ꯅꯠꯇ꯭ꯔꯒ ꯃꯥꯒꯤ ꯍꯣꯁ ꯑꯣꯏꯅꯤꯡꯕꯒꯤ
ꯈꯪꯗꯦꯗ ꯅꯪ ꯒꯦꯝ ꯗꯤꯕꯂꯄꯔ ꯗꯥ ꯍꯥꯏꯅ ꯗꫭ ꯑꯗꯨꯗꯤ
ꯑ ꯑꯗꯨꯗꯣ ꯀꯩ ꯍꯥꯏꯇꯥꯔꯦ ꯀꯥꯏꯗꯅꯣꯃ ꯑꯗꯥꯏ ꯑꯗꯨ ꯂꯩꯔꯝꯃꯤꯗꯨ
ꯀꯩꯅꫭ ꯍꯥꯏꯖꯦ ꯑ ꯍꯥꯏꯗꯤ ꯃꯣꯏ ꯑꯥ ꯃꯅꯨꯡ ꯃꯈꯥꯗ ꯍꯥꯏꯗꯤ ꯖꯒꯥꯗꫭ ꯂꯩꯅꯨꯡ ꯁꯨꯔꯨꯡꯗ
ꯑꯗꯨꯁꯨ ꯂꯦꯞꯇꯤ ꯂꯦꯞ ꯑꯣꯏꯗꯣꯏꯔ
ꯑꯣꯏꯗꯣꯏꯔ ꯀꯥꯏ ꯍꯥꯏꯅꯣ ꯑꯥ ꯂꯦꯕꯅꯦ ꯂꯦꯕ ꯗꯥꯛꯇꯔꯗꯒꯤ ꯑꯣꯏꯗꯣꯏꯔ ꯅꯠꯇ꯭ꯔꯥ ꯑꯣꯔꯊꯣ ꯒꯤ ꯑꯣꯏꯗꯣꯏꯔ ꯃꯥꯏꯖꯤ ꯗꯣꯛꯇꯔꯗꯣ ꯀꯩꯗꯧ ꯍꯥꯏꯅꯣ ꯑꯝꯇ ꯇꯥꯗꯤꯌꯦ ꯅꯪ ꯉꯥꯏꯗꯣ ꯌꯥꯝ ꯇꯞꯅ ꯇꯥꯏ
ꯗꯣꯛꯇꯔꯗꯨꯒꯤ ꯂꯦꯞ ꯑꯣꯏꯗꯣꯏꯔꯥ ꯅꯠꯇ꯭ꯔꯒꯅ ꯑꯣꯁꯕꯣꯟꯒꯤ
ꯑꯣ ꯑꯣ ꯑꯣꯀꯣꯔ
ꯑꯣ ꯑꯣꯁꯀꯣꯞ ꯍꯥꯏꯒꯗ ꯑꯩꯅ ꯑꯣꯁꯕꯣꯟ ꯑꯗꯨꯝ ꯇꯧ ꯎꯝ ꯑꯗꯨ ꯅꯨꯡ ꯃꯆꯥ ꯑꯗꯨ ꯈꯛꯇꯅꯦꯕꯀꯣ
ꯎꯝ
ꯑꯗꯒꯤ ꯍꯦꯔꯤ ꯅꯨꯡꯃꯤꯒꯤꯗꯤ ꯋꯥꯔꯤ ꯁꯥꯥꯟꯅꯗ ꯖꯥꯠ
ꯍꯥꯏꯗꯤ ꯀꯃꯥꯏꯅ ꯄꯤꯔꯛꯀꯦꯅ ꯍꯥꯏꯐꯦꯠꯁꯨ ꯍꯪꯉꯤꯅ ꯍꯦꯗꯤ ꯅ ꯅꯣꯟꯗ ꯄꯤꯔꯛꯑꯦꯅ ꯍꯥꯏꯐꯦꯠ ꯉꯛꯄꯩ ꯇꯥꯏꯞꯇ
ꯑꯥ
ꯑꯗꯨꯏ ꯃꯈꯥꯗꯣ
ꯍꯦꯔꯤ ꯄꯔꯩꯔꯥ ꯑꯩ ꯄꯤꯔꯛꯄ ꯅꯠꯇꯦ ꯍꯥꯏꯔꯦ ꯑꯗꯨꯗꯩ ꯈꯟꯕꯅꯦ ꯈꯣꯠꯄꯅꯦ ꯍꯥꯏꯔꯅꯤ ꯑꯗꯨꯗꯒꯤ ꯑꯃ ꯐꯣꯟ ꯂꯪꯈꯥꯏꯒ꯭ꯔꯦ ꯑꯗꯨꯗꯩ ꯑꯗꯨꯝ ꯂꯣꯏꯔꯦ ꯊꯣꯔꯛꯑꯒ
ꯐꯣꯟ ꯐꯣꯟ ꯂꯪꯈꯥꯏꯒ꯭ꯔꯦ
ꯎꯝ ꯐꯣꯟꯗꯣ ꯚꯦꯅꯝꯗꯣ ꯇꯞ ꯄꯥꯏꯔ ꯆꯠ ꯆꯤꯡꯒ꯭ꯔꯒ
ꯑꯣ
ꯑꯣ ꯎꯝ ꯑꯗꯨꯗꯨꯒ ꯑꯗꯨꯃꯥꯏ ꯇꯧꯕ ꯀꯆꯤꯟ ꯂꯣꯏ ꯎꯝ ꯑꯗ ꯑꯗꯥꯋꯥꯏ ꯀꯥꯆꯤꯟꯗ ꯂꯣꯋꯒꯦ
ꯑꯣꯀꯦ
ꯑꯣꯀꯦ ꯀꯩꯀꯩ ꯊꯕꯛ ꯇꯧꯕꯅꯣ ꯋꯥꯕ ꯇꯨꯝꯕꯩ ꯇꯥꯏꯞ ꯑꯗꯨ ꯇꯨꯝ ꯈꯪꯗꯦ ꯇꯨꯝ ꯇꯨꯝ ꯃꯦꯟ ꯀꯨꯋꯦꯁꯇꯣ ꯇꯨꯝꯃꯨꯔꯣ ꯂꯥꯛꯑꯦ ꯑꯗꯨꯗꯩ ꯑꯗꯨꯝ ꯂꯥꯛꯄ
ꯑꯣꯀꯦ ꯑꯗꯨ ꯌꯥꯝꯅ ꯈꯦꯟꯅꯅꯕ ꯑꯣꯏꯗꯦꯅ
ꯑꯣꯏꯗꯦ ꯎꯝ ꯍꯥꯏꯐꯦꯠꯇꯪꯅꯦ ꯇꯥꯛꯁ ꯑꯃꯃꯨꯛꯇꯪꯅꯦ ꯈꯦꯠꯅꯩꯁꯦ ꯍꯥꯏꯗꯤ ꯀꯣꯏꯁ ꯑꯃ ꯀꯇꯪ ꯑꯗꯣ ꯀꯩꯒꯤꯅꯣ ꯅꯪ ꯉꯁꯥꯏꯗꯩ ꯍꯪꯉꯤ ꯃꯌꯥꯝꯗꯣ ꯅꯪ ꯒꯦꯝ ꯁꯥꯁꯨ ꯁꯥꯟꯅꯔꯣꯏꯗꯕꯗ
ꯀꯩꯒꯤꯅꯣ ꯅꯪ ꯍꯪꯉꯤ ꯃꯌꯥꯝꯗꯣ ꯅꯪ ꯒꯦꯝꯖꯨ ꯁꯥꯟꯅꯔꯁꯨ ꯁꯥꯟꯅꯔꯣꯏꯗꯕ ꯅꯪ ꯈꯪꯅꯤꯡꯉꯤꯔꯕ
ꯑꯦ ꯁꯨꯝ ꯍꯥꯏꯔꯤꯕꯤ ꯋꯥꯅꯦ ꯑꯩꯅ ꯉꯥꯡꯉꯤꯖꯦ ꯃꯅꯤꯄꯨꯔꯤꯅꯦ
ꯇꯟ
ꯀꯩꯩꯒꯤꯅꯣ ꯇꯪ ꯇꯜꯂꯤꯁꯦ ꯍꯥ
ꯁꯥꯎꯟ ꯌꯥꯎꯗꯕꯤ ꯁꯥꯟꯅꯧꯗꯣ ꯑꯗꯨꯗꯤ ꯀꯩꯝ ꯈꯪꯍꯧꯗꯕ ꯍꯥꯏꯇꯥꯔꯦ ꯑꯗꯨ
ꯑꯗꯣ ꯑꯃꯨꯛꯀ ꯅꯧꯅ ꯁꯥꯟꯅꯧ ꯔꯤꯁꯇꯥꯔꯠ ꯇꯧ ꯃꯀꯣꯛ ꯀꯌꯥ ꯍꯜꯂꯒ ꯁꯥꯟꯅꯧ
ꯁꯕꯗꯤ ꯁꯥꯟꯅ ꯀꯔꯤꯅꯤ ꯀꯣꯟꯅ
ꯎ ꯀꯩꯒꯤꯅꯣ ꯍꯥꯏꯁꯦ
ꯁꯥ ꯅꯤꯡꯉ ꯍꯒꯤ
ꯑꯩ ꯑꯗꯨ ꯁꯥꯟꯅꯅꯤꯡꯍꯟꯗ꯭ꯔꯗꯤ ꯑꯩꯅ
ꯀꯃꯥꯏꯅ
ꯑꯩꯅ ꯁꯅꯤꯡ ꯈꯟꯗꯕꯗꯤ ꯏꯁꯄꯥꯏꯗꯔ ꯃꯦꯟꯗꯣ ꯀꯩꯅꯣ ꯇꯧꯈ꯭ꯔꯒꯦ ꯑꯩꯅ ꯆꯦꯜꯂ ꯐꯖꯅ ꯊꯝꯈ꯭ꯔꯒ
ꯅꯤꯡꯁꯦꯗ ꯋꯥ
ꯎꯝ ꯇꯗꯦ
ꯍꯦ ꯑꯗꯨꯒꯒ
ꯑꯗꯤꯖꯅꯅꯤꯅꯦ ꯃꯤ ꯄꯨꯒ ꯍꯥꯥꯛꯄꯤꯒ
ꯎꯝ
ꯥꯏ ꯗꯔꯃꯦꯟ
ꯀꯃꯥꯏꯅ
ꯑꯦ ꯐꯨꯅ ꯗꯦꯃꯤꯇꯅ ꯑꯩꯖꯦ ꯀ꯭ꯔꯦꯕꯟ ꯅꯤꯅꯦ
ꯑ
ꯑ
ꯇꯥꯃꯤꯜ ꯍꯦꯔꯣꯗ ꯇꯥꯃꯤꯜꯒꯤ ꯕꯦꯠꯇꯣ
ꯊꯥꯖꯤꯟꯗ ꯊꯥꯡ ꯂꯦꯡꯕꯗ ꯂꯨꯝꯕꯨ ꯁꯥꯕꯨꯨꯅꯤ ꯀꯥꯏ ꯐꯣꯡꯅ ꯐꯣꯡꯅ ꯆꯪꯅꯔꯒ ꯇꯧꯕꯗꯨꯗꯐꯣ ꯑꯗꯨꯝ
ꯑꯗꯣ ꯇꯨꯡꯗꯩ ꯊꯤꯜꯂꯛꯄ ꯅꯠꯇꯕ
ꯇꯨꯡꯂꯦꯟ ꯊꯤꯜꯂꯛꯄ ꯅꯠꯇꯦ ꯃꯥꯅ ꯇꯣꯡꯁꯤꯜꯂꯗꯨ ꯐꯥꯔꯒ ꯂꯦꯡꯕꯅꯦ ꯊꯥꯔꯇꯤꯟꯗ
ꯍꯪꯀ ꯍꯟꯅ ꯁꯅꯥꯣ ꯑꯃꯨꯛꯀ ꯑꯃꯨꯛꯀ ꯍꯟꯅ ꯁꯥꯟꯅꯑꯣꯣ ꯅꯠꯇ꯭ꯔꯦꯅ ꯑꯃꯛ ꯈꯪꯉ ꯅꯪ ꯉꯥꯡꯉꯤꯗꯣ ꯀꯗꯥꯏꯗꯅꯣ ꯌꯥꯝ ꯂꯥꯞꯅ ꯇꯥꯏꯌꯦ ꯍꯥꯏꯗꯤ ꯁ꯭ꯋꯥꯏꯗ ꯁꯣꯔꯠ ꯄꯦꯛ ꯂꯥꯛꯕꯗ ꯑꯝꯇ ꯇꯥꯗꯦꯕ ꯐꯣꯟꯁꯦ ꯅꯥꯀꯣꯡꯅ ꯅꯞꯄ꯭ꯔꯗꯤ
ꯅꯞꯄꯨꯗꯅ
ꯑꯗꯨ ꯏꯁꯄꯤꯀꯔ ꯏꯁꯄꯤꯀꯔꯗ ꯅꯞꯄ ꯑꯝꯇ ꯋꯥ ꯉꯥꯡꯑꯣꯅꯦ ꯅꯪ ꯤꯝꯕꯥꯥꯟꯗꯣ ꯑꯩ ꯑꯩꯒꯤꯗꯤ ꯃꯊꯛꯂꯣꯝꯗ ꯍꯧꯅ ꯇꯥꯏ ꯃꯈꯥꯔꯣꯝ ꯇꯥꯗꯦ
ꯑ ꯑꯗꯣ ꯁꯦꯜꯐꯤꯔꯣꯝꯗꯣ
ꯑꯥ
ꯑꯗꯨꯗ ꯏꯁꯄꯤꯛ ꯀꯌꯥ ꯌꯥꯎꯣꯏꯅꯦ
ꯑꯗꯣ ꯑꯝꯇꯗꯨꯗ ꯅꯞꯄꯒ ꯉꯥꯡ ꯋꯥꯥꯏꯕ ꯁꯨꯃꯥꯏꯅ
ꯉꯥꯡꯉꯤꯅꯦ ꯉꯥꯡꯉꯤꯅꯦ
ꯑꯗꯣ ꯑꯝꯇ ꯇꯥꯗ꯭ꯔꯦ ꯑꯗꯣ ꯌꯥꯔꯦ ꯊꯝꯃꯒꯦ
ꯑꯩꯅ ꯇꯧꯕꯅꯦ ꯂꯧꯔꯦ
ꯑꯣ ꯑꯗꯨꯣ ꯊꯝꯃꯣꯔꯗꯤ
ꯊꯝꯃꯒꯦ ꯊꯝꯃꯒꯦ
ꯑꯥ